ꯍꯜꯂꯣ
ꯇꯥꯔꯦ-ꯇꯥꯔꯦ ꯀꯩꯗꯧꯔꯦ ꯉꯁꯤꯗꯤ ꯊꯥꯖꯗꯅ ꯐꯣꯟ ꯇꯧꯔꯛꯏꯖꯤꯅ
ꯐꯣꯟ ꯇꯧꯔꯛꯏꯁꯦ ꯑꯇꯩꯒꯤ ꯑꯝꯇ ꯅꯠꯇꯦ ꯑꯩꯅꯦ ꯅꯣꯏꯒꯤ ꯇꯔꯄ꯭ꯔꯁ ꯐꯥꯝ ꯇꯧꯋꯦꯅ ꯍꯥꯏꯕꯗꯣ ꯑꯗꯨꯗꯣ ꯀꯃꯥꯏ-ꯀꯃꯥꯏꯅ ꯇꯧꯔꯤꯅꯣꯅꯅꯦ ꯍꯪꯉꯛ ꯀꯦꯟ ꯇꯧꯔꯛꯏ ꯅꯛꯅꯅ ꯂꯩꯔꯁꯨꯅꯦ ꯍꯦꯛꯇ ꯈꯣꯡꯀꯥꯞ ꯑꯃ ꯀꯥꯟꯊꯣꯛ ꯄꯣꯉꯥꯝꯗꯦ ꯑꯩꯒꯤ ꯍꯤꯡꯒꯣꯟꯒꯤ ꯑꯗꯒꯤ ꯁꯥ ꯉꯥ ꯂꯣꯏꯕꯁꯤꯡꯖꯦ ꯁꯤꯒꯤꯅꯦ ꯊꯕꯛ ꯇꯧꯔꯤꯉꯩꯗ ꯑꯗꯨꯅꯅꯦ ꯍꯟꯗꯛꯇꯣ ꯃꯤꯅ ꯇꯔꯕꯨꯁ ꯁꯥꯕꯗ ꯌꯥꯝꯅ ꯀꯥꯟꯅꯩ-ꯀꯥꯅꯩꯅ ꯍꯥꯏꯌꯦꯕ ꯑꯩꯗꯣ ꯊꯥꯕ ꯍꯧꯁꯤꯔꯥ ꯅꯠ ꯈꯟꯕꯅꯦꯕ ꯑꯗꯨꯏꯅꯦ ꯅꯪꯉꯣꯟꯗ ꯀꯃꯥꯏ-ꯀꯃꯥꯏ ꯇꯧꯕꯅꯣ ꯑꯗꯨꯅ ꯍꯪꯉꯛꯏꯅꯦ ꯍꯟꯗꯛꯇꯩꯕꯨꯗꯤ ꯅꯪꯗ꯭ꯔꯁꯨ ꯑꯩꯗꯣ ꯃꯊꯪꯗꯗꯤꯅꯦ ꯊꯥꯅꯤꯡꯉꯦꯕ ꯑꯗꯨꯒꯤꯅꯦ ꯅꯉꯣꯟꯗ ꯍꯪꯉꯛꯏꯅꯦ
ꯑꯣ ꯍꯣ ꯀꯥꯟꯅꯩ ꯑꯗꯨꯒꯤ ꯋꯥꯗꯤ ꯌꯥꯝ ꯀꯥꯟꯅꯕꯩ ꯋꯥꯗꯤ ꯅꯪꯁꯨ ꯂꯥꯛꯑꯒ ꯅꯣꯡ ꯐꯥꯗꯣꯛ ꯑꯩꯈꯣꯏꯒꯤ ꯇꯥꯔꯥꯕꯨꯁ ꯐꯥꯝꯗ ꯂꯥꯛꯎ ꯀꯩꯅꯣ ꯑꯗꯨꯒ ꯃꯍꯥꯎꯇꯪꯖꯦ ꯂꯥꯛꯑꯣ ꯅꯪ ꯂꯥꯛꯇꯕꯁꯨ ꯀꯨꯏꯔꯦ ꯑꯩꯒꯤ ꯅꯥꯛꯇ ꯉꯥꯍꯥꯟꯋꯥꯏ ꯄꯨꯟꯈꯤꯕꯗꯒꯤ ꯉꯁ ꯍꯧꯖꯤꯛꯐꯥꯎ ꯄꯨꯟ ꯐꯪꯗꯔꯤ ꯑꯗꯨꯒꯤ ꯇꯔꯕꯨꯁꯀꯤ ꯋꯥꯗꯤꯅꯦ ꯌꯥꯝ ꯀꯥꯟꯅꯩ ꯑꯩꯖꯨ ꯍꯧꯖꯤꯛꯗ ꯂꯥꯂꯣꯟꯕꯤꯗꯅꯦ ꯑꯩꯒꯤ ꯇꯔꯕꯨꯁꯁꯤꯡꯗꯣ ꯊꯥꯒꯦꯅ ꯇꯧꯔꯝꯅꯦ ꯑꯩꯗꯤ ꯇꯔꯕꯨꯁ ꯈꯛꯇꯁꯨ ꯊꯥꯗꯤꯌꯦ ꯊꯥꯕꯤꯁꯨ ꯃꯌꯥꯝ ꯊꯥꯏ ꯊꯥꯕꯤꯁꯨ ꯈꯨꯐꯥ ꯑꯃ ꯍꯟꯗꯛꯇꯤ ꯗꯥꯎ ꯈꯨꯗꯥ ꯑꯃ ꯇꯧꯋꯦ ꯑꯩꯗꯣ ꯊꯥꯕꯤꯒ ꯇꯔꯕꯨꯁꯀ ꯄꯥꯕꯅ ꯄꯩꯁꯥꯗꯣ ꯑꯗꯨꯝ ꯐꯪꯉꯦꯕ ꯑꯗꯒꯤ ꯍꯟꯗꯛꯇꯤ ꯈꯔꯁꯨ ꯍꯥꯏꯗꯤ ꯑꯩꯒꯤ ꯅꯨꯄꯥꯒ ꯑꯩꯒꯅꯦ ꯐꯖꯅ ꯍꯣꯠꯅꯕꯗꯨꯖꯨ ꯏꯅꯦꯝꯕꯣꯛꯅꯁꯨ ꯑꯗꯨꯝ ꯑꯉꯥꯡꯀꯩꯀꯩꯗꯣ ꯁꯦꯟꯅꯕꯤꯗꯅ ꯈꯣꯠꯇꯅ ꯇꯧꯕꯤꯈ꯭ꯔꯦꯕ ꯑꯩꯒꯤꯗꯣ ꯑꯗꯨꯣ ꯅꯪꯅꯅꯦ ꯑ ꯇꯧꯒꯦ ꯍꯥꯏꯔꯒꯁꯨ ꯇꯧꯕ ꯌꯥꯏ ꯀꯩꯅꯣ ꯅꯪꯖꯨ ꯅꯪꯒꯤ ꯅꯨꯄꯥꯒ ꯇꯥꯟꯅꯔꯒ ꯀꯅꯣ ꯑꯥ ꯅꯣꯏꯒꯤ ꯐꯥꯝ ꯑꯆꯧꯕ ꯑꯃ ꯂꯩꯗꯨꯗꯤ ꯀꯩꯅꯣ ꯅꯪꯖꯨ ꯅꯣꯏꯒꯤ ꯐꯥꯝꯗꯣ ꯐꯖꯅ ꯀꯣꯛꯊꯣꯛꯑꯒ ꯈꯣꯠꯂꯒ ꯅꯣꯏꯒꯤ ꯁꯨꯃꯥꯏꯅ ꯅꯪꯒꯤ ꯅꯨꯄꯥꯒ ꯇꯥꯟꯅꯔ ꯇꯧꯕ ꯌꯥꯏ ꯊꯕꯛ ꯑꯃ ꯇꯧꯕꯗꯒꯤ ꯍꯦꯜꯂꯤ ꯍꯥꯏꯗꯤ ꯐꯪꯉꯤꯕ ꯄꯩꯁꯥꯗꯣ ꯑꯗꯨꯏ ꯈꯜꯂꯒꯗꯤ ꯑꯋꯥꯃꯟ ꯐꯪꯉꯤꯗꯨꯅꯤ ꯏꯕꯦꯝꯃꯥ ꯑꯩꯁꯨ ꯈꯜꯂꯦꯕ ꯅꯪꯅ ꯐꯣꯟ ꯇꯧꯔꯛꯄꯖꯦ ꯇꯧꯊꯣꯛꯇꯅ ꯇꯧꯔꯛꯄꯅꯤ ꯃꯔꯝ ꯑꯝꯗꯤ ꯁꯣꯏ ꯂꯩꯔꯝꯃꯅꯤꯖꯤ ꯑꯩꯖꯨ ꯈꯜꯂꯝꯃꯤꯅꯦ
ꯍꯪꯒꯦ-ꯍꯪꯒꯦꯅꯗꯤꯅꯦ ꯑꯗꯨꯝ ꯈꯜꯂꯒ ꯂꯩꯕ ꯑꯗꯨꯒꯅꯦ ꯃꯥꯇꯥꯡ-ꯃꯇꯝ ꯍꯦꯛ ꯆꯥꯗ꯭ꯔꯕ ꯑꯍꯤꯡꯒꯨꯝꯕ ꯍꯦꯛ ꯑꯩꯅ ꯅꯤꯡꯖꯤꯡꯉꯛꯇꯅ ꯊꯦꯡꯉꯀꯥꯟꯗ ꯆꯪꯉꯥꯛꯄꯒꯨꯝꯕ ꯑꯗꯨꯗꯤ ꯇꯧꯔꯛꯄ ꯌꯥꯗ꯭ꯔꯦꯗꯣ ꯑꯗꯨꯗꯒꯤ ꯃꯤꯅꯗꯤꯅꯦ ꯌꯥꯝ ꯍꯥꯏꯅꯔꯦ ꯂꯥꯂꯣꯟ ꯁꯤꯗꯁꯨꯅꯦ ꯑꯩꯒꯤꯗꯒꯤ ꯄꯣꯠ ꯂꯧꯕ ꯂꯂꯣꯟꯕꯤꯖꯤꯡꯗꯨꯅꯖꯨꯅꯦ ꯅꯣꯏꯗꯒꯤꯅꯦ ꯅꯦꯛꯑꯒ ꯇꯔꯕꯨꯁ ꯏꯅꯦ ꯍꯣꯏꯒꯤꯖꯦ ꯀꯗꯥꯏꯗꯒꯤ ꯂꯧꯔꯨꯏꯅꯣ ꯍꯪꯕꯗꯅꯦ ꯅꯣꯏꯗꯩ ꯂꯧꯔꯨꯏꯅꯤ ꯅꯣꯏꯁꯨ ꯊꯥꯎ ꯌꯥꯝꯅ ꯐꯩ ꯅꯪꯅ ꯍꯩꯇ꯭ꯔ ꯈꯪꯗ꯭ꯔꯒꯅꯅꯦ ꯃꯥꯒ ꯇꯥꯅꯧꯅ ꯍꯥꯏꯔꯝꯃꯦ ꯑꯗꯨꯒꯤꯅꯦ ꯑꯩꯅꯅꯦ ꯅꯪꯉꯣꯟꯗꯅꯦ ꯇꯧꯕꯅ ꯐꯔꯅꯤ ꯅꯤꯡꯖꯪꯡꯉꯤꯉꯩꯁꯤꯗ ꯍꯦꯛꯇ ꯐꯣꯟꯗꯣꯆꯆꯆꯆ ꯇꯧꯔꯒ ꯍꯪꯍꯧꯔꯒꯦꯅꯅꯦ ꯑꯁ ꯑꯩꯒꯤ ꯅꯨꯄꯥꯅꯁꯨꯅꯦ ꯍꯥꯏꯗꯤ ꯍꯥꯏꯕ ꯑꯗꯨꯗꯅꯦ ꯍꯟꯗꯛꯇꯣ ꯑꯉꯥꯡꯑꯣ ꯅꯨꯕꯤꯌꯣ ꯑꯩꯁꯦ ꯎꯝ ꯊꯕꯛ ꯑꯃ ꯏꯆꯤꯟ ꯆꯤꯟꯒꯤꯗꯅꯅꯦ ꯎꯝ ꯇꯧꯔꯣꯏꯁꯤꯗ ꯍꯟꯗꯛꯇꯤꯅꯗꯤ ꯈꯟꯒꯤꯕ ꯑꯗꯨꯒꯗꯤ ꯃꯤꯅꯗꯤ ꯌꯥꯝꯅ ꯐꯩ ꯇꯔꯨ ꯊꯥ ꯇꯔꯨꯛ ꯇꯔꯕꯨꯖ ꯁꯥꯕꯁꯦ ꯌꯥꯝ ꯀꯥꯅꯩꯅ ꯍꯥꯏꯕꯗꯒꯤꯅꯦ ꯇꯧꯔꯛꯏꯅꯦ ꯍꯧꯖꯤꯛꯀꯥꯟꯗꯤ ꯇꯔꯕꯨꯖꯁꯤꯁꯨ ꯃꯆꯨ ꯃꯆꯨꯒ ꯌꯥꯝ ꯊꯣꯛꯑꯦ ꯅꯣꯏꯒꯤꯗꯤ ꯊꯥꯗ꯭ꯔꯣ ꯍꯤꯒꯣꯛ ꯇꯣ ꯑ ꯍꯪꯒꯥꯄꯥꯟ ꯃꯆꯨꯗꯣ
ꯊꯥꯏꯌꯦ ꯊꯥꯏꯌꯦ ꯍꯪꯒꯄꯥꯟꯁꯨ ꯊꯥꯏ ꯑꯁꯪꯕꯁꯨ ꯊꯥꯏ꯫ ꯍꯪꯒꯥꯄꯥꯟꯗꯨꯅꯅꯦ ꯍꯥꯏꯗꯤ ꯍꯣꯏ ꯑꯁꯪꯕꯗꯨꯁꯨ ꯈꯤꯇꯪꯗꯤ ꯃꯃꯟꯗꯤ ꯍꯦꯜꯂꯦꯕ ꯍꯦꯟꯖ ꯇꯥꯔꯁꯨꯅꯦ ꯊꯨꯝꯕꯗꯤ ꯊꯨꯝꯕ ꯑꯁꯪꯕꯗꯨꯗꯒꯤ ꯍꯦꯟꯅ ꯑꯗꯣ ꯅꯪꯁꯨ ꯅꯪ ꯅꯨꯄꯥꯒ ꯑꯉꯥꯡꯁꯤꯡꯒ ꯄꯨꯔꯒ ꯂꯥꯛꯑꯣ꯫ ꯐꯥꯔꯝꯗ ꯀꯩꯗꯧꯕꯒꯤꯅ ꯑꯩ ꯅꯥꯛꯇ ꯂꯥꯛꯄꯕꯨ ꯑꯃꯨꯛ ꯄꯩꯁꯥ ꯂꯩꯅꯔꯨꯅꯤ ꯅꯪꯖꯨ ꯆꯥꯔꯒꯅ ꯅꯌꯨꯝꯒꯤ ꯑꯃꯨꯛ ꯈꯔ ꯑꯗꯨꯝ ꯄꯨꯈꯤ ꯌꯥꯅꯤ꯫ ꯑꯗꯨ ꯍꯥꯏꯔꯒꯅꯦ ꯅꯪꯗꯣ ꯍꯟꯗꯛꯇꯤ ꯈꯔ ꯋꯥꯏ ꯍꯥꯏꯅꯤ ꯑꯩꯒꯤ ꯅꯨꯝꯄꯥꯥꯟꯅ ꯇꯝꯕꯗ ꯅꯣꯏꯒꯤ ꯅꯅꯦꯝꯕꯨꯣꯛꯇꯣ ꯑꯍꯟ ꯂꯩꯅꯥꯕꯨꯗꯤ ꯑꯣꯏꯔꯝꯒꯅꯤ ꯆꯥꯕꯤꯠ - ꯆꯥꯕꯤꯠ ꯅꯥꯗꯅ ꯀꯩꯅꯣ ꯇꯧꯔꯒ ꯄꯨꯈꯠꯂꯦ ꯈꯣꯠꯂꯦ ꯍꯥꯏꯅꯩꯅꯦ ꯑꯗꯨꯕꯨ ꯆꯨꯝꯕ꯭ꯔꯣ, ꯀꯩ ꯑꯣꯏꯅ ꯉꯝꯗ꯭ꯔꯤꯅꫭ ꯍꯣꯏ ꯑꯍꯜ ꯂꯩꯅꯥꯕꯨꯗꯤ ꯑꯣꯏꯔꯝꯗꯧ ꯃꯥꯜꯂꯦ ꯅꯣꯏꯒꯤꯗꯣ, ꯑꯩꯁꯨ ꯍꯪꯕ ꯂꯥꯛꯁꯤꯔꯅ ꯑꯩꯒꯤ ꯅꯨꯄꯥꯒ ꯇꯥꯟꯅꯔꯝꯃꯤꯅꯦ ꯅꯪꯅ ꯐꯣꯟ ꯇꯧꯔꯛꯄꯁꯦ ꯃꯄꯥꯕꯨ ꯆꯥꯅꯔꯦ ꯀꯌꯥꯝ ꯀꯟꯅ ꯉꯝꯗ꯭ꯔꯒꯦꯅꯦ? ꯑꯗꯨꯕꯥ
ꯑꯣ ꯌꯥꯝ ꯐꯔꯦ ꯍꯧꯖꯤꯛꯄꯨꯗꯤ ꯃꯔꯛ ꯑꯃ ꯀꯟꯅ ꯉꯝꯃꯝꯗꯤꯌꯦ ꯑꯍꯜ ꯂꯩꯅꯥꯅꯤꯗ ꯑꯍꯟ ꯑꯣꯏꯁꯜꯂꯛꯄꯒꯤ ꯆꯥꯕ ꯊꯛꯄ ꯄ ꯌꯥꯔꯛ ꯇꯕ ꯑꯗꯨꯗꯒꯤ ꯃꯥꯗꯤ ꯑꯊꯨꯝꯕ ꯆꯥꯕ ꯌꯥꯗꯕꯒꯤ ꯂꯥꯏꯅꯥꯁꯨ ꯂꯩꯕꯅꯤꯅꯅꯦ ꯍꯟꯗꯛꯇꯣ ꯈꯔ ꯎꯁꯣꯛ ꯁꯣꯞꯇꯣ ꯆꯠꯂꯨꯔꯦ ꯑꯗꯨꯗꯒꯤꯅꯦ ꯍꯦꯟꯖꯟꯈꯤꯕ ꯑꯗꯒꯤ ꯃꯣꯏꯒꯤ ꯊꯥꯎ ꯊꯨꯝꯁꯨ ꯆꯥꯕ ꯌꯥꯕ ꯅꯠꯇꯦꯗꯣ ꯑꯗꯩ ꯍꯦꯟꯖꯟꯒꯔꯦ ꯫ ꯁꯣꯝ ꯅꯥꯀꯟꯗ ꯑꯩꯗꯤ ꯍꯤꯡꯒꯣꯜꯒꯤ ꯊꯕꯛ ꯆꯧꯒꯗ꯭ꯔꯥ ꯑꯃꯕꯨ ꯇꯧꯒꯗ꯭ꯔꯥ ꯆꯠꯂꯨꯅꯨ ꯍꯥꯏꯕꯁꯨ ꯑꯍꯟꯅꯤꯅ ꯂꯩꯀꯥꯏꯒꯤ ꯊꯧꯗꯣꯛꯅꯤꯅꯅꯦ ꯍꯦꯛꯇꯃꯛ ꯆꯠꯈꯤꯕ꯫ ꯑꯩꯈꯣꯏꯅꯖꯨ ꯆꯠꯄꯖꯨ ꯁꯪꯗ꯭ꯔꯕꯅꯤꯅ ꯑꯗꯨꯒꯤ ꯅꯥꯕꯅꯦ ꯐꯔꯦ ꯍꯧꯖꯤꯛꯄꯨꯗꯤ ꯑꯩꯅꯅꯦ ꯁꯦꯟꯅꯔꯕ ꯑꯩꯁꯨꯅꯦ ꯃꯥ ꯁꯦꯟꯅꯕꯗꯅꯦ ꯍꯟꯗꯛ ꯀꯔꯤꯒꯨꯝꯕ ꯑꯝꯗ ꯇꯧꯕ ꯉꯝꯗ꯭ꯔꯕꯅꯤ ꯍꯤꯡꯒꯣꯜꯒ ꯌꯦꯡꯁꯤꯟꯕꯗꯣ ꯑꯗꯨꯅꯅꯦ ꯃꯄꯥꯅ ꯈꯛꯇꯪ ꯌꯦꯡꯁꯤꯟꯕꯗꯨꯁꯨ ꯌꯥꯗꯕꯅꯤꯅꯅꯦ ꯑꯗꯨꯒꯤꯅꯦ ꯑꯩꯁꯦ ꯀꯩꯝ ꯇꯧꯕ ꯅꯪꯗ꯭ꯔꯦꯅ ꯑꯩꯅ ꯍꯥꯏꯗꯨꯅꯤ ꯅꯁꯖꯨ ꯃꯤꯅꯗꯤ ꯍꯥꯏꯔꯒꯅꯦ ꯇꯧꯒꯦꯗꯤ ꯈꯜꯂꯒꯅ ꯉꯝꯗꯕ꯫ ꯗꯅꯦ ꯑꯩ ꯑꯗꯨꯝ ꯇꯣꯛꯈ꯭ꯔꯕꯅꯤ ꯃꯊꯪꯗꯗꯤꯅꯦ ꯇꯔꯕꯨꯖ ꯊꯥꯕ ꯅꯣꯏꯒꯤ ꯊꯥꯕꯤꯒꯗꯣ ꯍꯧꯖꯤꯛꯀꯥꯟꯗꯤ ꯃꯈꯜ ꯃꯈꯜꯁꯨ ꯌꯥꯝ ꯊꯣꯛꯑꯦꯅꯦ꯫
ꯊꯣꯛꯏ ꯊꯣꯛꯑꯦ ꯑꯗꯨꯒꯤꯕꯨꯗꯤ ꯑꯁ ꯊꯕꯤꯖꯤꯅꯅꯦ ꯍꯣꯏ ꯊꯕꯤꯗꯨꯖꯨ ꯍꯧꯖꯤꯛꯀꯥꯟꯗꯤ ꯑꯃꯨꯛ ꯊꯕꯤ, ꯀꯥꯂꯦꯟ ꯊꯥꯕꯤ ꯑꯗꯨꯗꯒꯤ ꯍꯥꯏ ꯇꯔꯦ ꯅꯤꯡꯊꯝꯊꯥꯏ ꯊꯥꯕꯤꯅ ꯑꯃꯨꯛ ꯇꯣꯉꯥꯟꯅ ꯊꯥꯕꯤ ꯃꯆꯥ ꯃꯆꯥꯗꯣ ꯑꯗꯨꯝ ꯀꯥꯂꯦꯟ ꯊꯥꯕꯤ ꯑꯗꯨꯅ ꯑꯃꯨꯛ ꯈꯔ ꯍꯦꯟꯅ ꯍꯥꯎꯋꯦꯕ꯫ ꯑꯃꯗꯨꯗꯒꯤ ꯍꯥꯏꯔꯗꯤ ꯊꯥꯕꯤꯒꯤ ꯃꯍꯥꯎꯗꯣ ꯑꯗꯨꯒꯤ ꯑꯁ ꯊꯥꯕꯤꯕꯨꯗꯤꯅꯦ ꯍꯧꯖꯤꯛꯀꯥꯟ ꯌꯥꯝ ꯍꯣꯡꯉꯤꯌꯦ ꯊꯥꯕꯤ ꯃꯇꯝ ꯑꯣꯏꯕꯒꯤ ꯑꯗꯨ ꯇꯔꯕꯨꯁ ꯁꯨ ꯑꯃꯨꯛ ꯈꯔ ꯂꯩꯔꯗꯤ ꯍꯦꯟꯅ ꯍꯣꯡꯉꯛꯑꯅꯤ ꯈꯔ ꯂꯩꯔꯒꯅꯦ ꯀꯦꯖꯤꯗ ꯒꯇꯤ ꯑꯃꯨꯛ ꯄꯩꯁꯥꯗꯣ ꯍꯟ ꯇꯥꯔꯅꯤ ꯑꯗꯨ ꯍꯥꯏꯔꯒꯅꯦ ꯍꯧꯖꯤꯛꯀꯥꯟꯒꯤ ꯄꯥꯈꯪ ꯂꯩꯁꯥꯕꯤꯁꯤꯡꯁꯦ ꯁꯤꯁꯦ ꯃꯣꯏ - ꯃꯣꯏ ꯀꯣꯏ ꯂꯥꯛꯄꯗꯅꯦ ꯀꯣꯏ ꯂꯥꯛꯂ ꯍꯥꯏꯗꯤ ꯑꯩꯈꯣꯏ ꯐꯥꯔꯝꯁꯦ ꯆꯪꯉꯛ ꯑꯦ, ꯆꯪꯉꯛꯑꯕꯅꯤ ꯐꯥꯏꯅꯝꯗꯤ ꯁꯤꯠꯂꯦ ꯍꯥꯏꯗꯤ ꯃꯣꯏꯅ ꯑꯃꯨꯛ ꯆꯥꯔꯒ ꯑꯃꯨꯛ ꯈꯔ ꯂꯩꯔꯒ ꯑꯃꯨꯛ ꯆꯠꯈꯤꯅꯤ ꯑꯗꯨꯅ ꯅꯨꯡꯉꯥꯏꯌꯦ ꯑꯗꯨꯒꯤꯗꯤ꯫ ꯑꯁ ꯑꯗꯨ ꯍꯥꯏꯔꯒꯅꯦ ꯅꯪꯒꯤ ꯅꯆꯥꯅꯨꯄꯤ ꯑꯃ ꯕꯣꯔꯗꯤꯡꯗ ꯂꯩꯕꯗꯣ ꯑꯗꯨꯗꯣ ꯑꯩ ꯑꯁ ꯑꯗꯨꯗꯣ ꯑꯁ ꯂꯥꯏꯔꯤꯛꯀꯥꯁꯦ ꯌꯥꯝ ꯐꯩꯌꯦꯅ ꯇꯥꯏꯅꯦ ꯔꯦꯡ ꯋꯥꯡ ꯀꯥꯏꯗꯣ ꯇꯥꯏꯌꯦ ꯃꯣꯏꯒꯤ ꯑꯩꯈꯣꯏꯗꯤ ꯂꯥꯏꯔꯤꯛꯁꯦ ꯍꯩꯍꯧꯗ꯭ꯔꯕꯅꯤꯅꯅꯦ ꯑꯗꯨ ꯑꯇꯣꯞꯄ ꯈꯪꯖꯗ꯭ꯔꯦ ꯉꯍꯥꯟ ꯏꯅꯦ ꯑꯃ ꯊꯦꯡꯅꯩꯌꯦ ꯑꯗꯨꯗꯨꯅ ꯅꯪꯒꯤ ꯑꯁ ꯅꯆꯥꯅꯨꯄꯤ ꯅꯪꯒꯤ ꯅꯆꯥꯅꯨꯄꯤꯗꯣ ꯐꯩ ꯈꯣꯠꯂ ꯌꯥꯝ ꯊꯥꯒꯠꯂꯝꯃꯤ ꯑꯁ ꯑꯗꯨꯕꯨꯅꯦ ꯑꯩꯒꯤ ꯏꯆꯥꯅꯨꯄꯤꯁꯤꯗꯤ ꯏꯕꯦꯝꯃꯥ ꯂꯥꯛꯅ ꯐꯅꯕ ꯉꯝꯕꯖꯥꯠ ꯅꯠꯇꯦ ꯃꯆꯤꯟꯖꯤꯅꯥꯅꯦ ꯑꯩꯒ ꯄꯥꯅ ꯉꯝꯗꯦ ꯑꯩꯉꯣꯟꯗ ꯍꯦꯟꯅ ꯀꯜꯂꯤ꯫ ꯀꯣꯜ ꯐꯦꯡꯂꯒ ꯑꯩꯒꯤ ꯏꯇꯦꯡ ꯄꯥꯡꯕꯤꯒꯗꯔꯥ ꯍꯥꯏꯔꯒꯅꯦ ꯑꯥ ꯑꯩ ꯑꯗꯨ ꯑꯗ ꯑꯩ ꯂꯥꯏꯔꯤꯛ ꯄꯗꯨꯔꯤ ꯈꯣꯠꯇꯨꯔꯤ ꯍꯣꯝꯋꯔꯀ ꯂꯩ ꯑꯗꯨ ꯂꯩ ꯍꯥꯏꯖꯜꯂꯝꯃꯅꯤ, ꯆꯪꯉꯥꯒꯥ ꯌꯦꯡꯉꯥꯀꯥꯟꯗ ꯂꯥꯏꯔꯤꯛ ꯄꯥꯕꯔꯥ ꯄꯥꯔꯝ ꯃꯣꯏ ꯐꯣꯟꯁꯤ ꯃꯦꯠꯂꯒ ꯃꯣꯏꯒꯤ ꯁꯦꯔꯦꯜ ꯍꯥꯏꯕꯗꯣ ꯑꯗꯨꯗ ꯍꯦꯛꯇ ꯌꯦꯡꯉꯒ ꯂꯩꯔꯝꯃꯦ ꯑꯩ ꯀꯃꯥꯏꯅ ꯉꯪꯅꯗꯣꯏꯅꯣ ꯈꯪꯗꯦ꯫ ꯏꯆꯥꯅꯨꯄꯤ ꯄꯣꯛꯑꯁꯨ ꯃꯊꯥ ꯁꯥꯏꯗꯣ ꯃꯤꯁꯦ ꯃꯆꯥꯅꯨꯄꯤ ꯄꯤꯕꯣꯛꯄꯖꯦ ꯃꯃꯥꯒꯤ ꯑꯋꯥ ꯃꯁꯛ ꯈꯪꯉꯤ ꯑꯩꯒꯤꯗꯤ ꯄꯨꯔꯥ ꯑꯩꯉꯣꯟꯗꯒꯤ ꯍꯦꯟꯅ ꯆꯤꯟ ꯀꯜꯂꯤꯃꯤ ꯉꯍꯥꯟꯋꯥꯏ ꯑꯩꯈꯣꯏ ꯏꯃꯥꯅꯒ ꯑꯩꯁꯦ ꯆꯤꯟ ꯀꯜꯂꯤꯅ ꯂꯛꯅ ꯐꯅ ꯉꯝꯗꯕꯗꯣ ꯏꯆꯥ ꯅꯨꯨꯄꯤꯗ ꯍꯟꯖꯤꯜꯂꯕ꯭ꯔꯥ ꯀꯩꯅꯣꯝ ꯇꯧꯔꯦꯗ꯫
ꯅꯪꯅꯅꯦ ꯄꯪꯈꯟꯅ ꯈꯟꯖꯤꯜꯂꯍꯦ ꯑꯉꯥꯡꯗꯣ ꯅꯨꯄꯤ ꯃꯆꯥ ꯑꯣꯏꯕꯒꯤ ꯇꯧꯔꯤꯅꯤ ꯄꯤꯛꯀ ꯄꯤꯛꯑꯦ ꯄꯤꯛꯏꯕꯒꯤꯅꯦ ꯑꯩꯒꯤꯅ ꯈꯔ ꯑꯃꯨꯛ ꯆꯥꯎꯔꯤꯗꯅ ꯑꯗ ꯑꯩꯒꯤꯗꯣ ꯁꯤꯗ ꯊꯝꯕꯗꯣ ꯃꯥꯗꯣ ꯂꯥꯏꯔꯤꯛꯇꯣ ꯏꯄꯥ ꯄꯥꯗꯦꯗꯅ ꯑꯩꯅꯅꯦ ꯃꯣꯏ ꯑꯣꯖ ꯖꯥꯒꯤ ꯃꯅꯥꯛꯇ ꯊꯝꯈꯤꯕꯅꯦꯕ ꯑꯗꯨꯒꯤꯅꯦ ꯌꯨꯝꯗ ꯊꯣꯛꯂꯛꯑꯗꯤꯅꯦ ꯂꯥꯏꯔꯤꯛꯀ ꯄꯥꯅꯤ ꯈꯪꯕ ꯅꯠꯇꯦ ꯑꯥꯗ ꯂꯩꯈꯤꯕꯗꯒꯤꯅꯦ ꯃꯥꯅꯒ ꯑꯥ ꯃꯀꯣꯛ ꯊꯣꯡꯕ ꯉꯝꯖꯔꯤꯗꯣ ꯑꯗꯨꯅꯅꯦ ꯅꯪꯒꯤꯗꯨꯁꯨꯅꯦ ꯈꯤꯇꯪ ꯆꯥꯎꯔꯛꯄꯒꯅꯦ ꯄꯨꯟꯅ ꯊꯝꯃꯤꯟꯅꯅꯕꯅꯦ ꯑꯩ ꯍꯥꯏꯔꯛꯀꯦ꯫ ꯄꯤꯛꯕꯒꯤꯅꯤ ꯑꯉꯥꯡ ꯍꯥꯏꯁꯤꯅꯤ ꯂꯝꯍꯦꯟꯅꯕꯅꯤ ꯌꯥꯝꯅ ꯉꯥꯡꯅ ꯁꯥꯟꯅꯕꯁꯨꯅꯦ ꯑꯩꯁꯨ ꯌꯥꯈꯤꯗ꯭ꯔꯄꯣꯅꯤꯗ ꯍꯦꯛ ꯂꯩꯔꯕꯗꯨꯅ ꯑꯥ ꯊꯝꯈꯤꯕꯁꯤꯅꯅꯦ ꯐꯩꯌꯦ꯫
ꯐꯩꯌꯦ- ꯐꯩꯌꯦ ꯑꯗꯨꯕꯨꯗꯤ ꯑꯗꯨꯕꯨꯅꯦ ꯑꯁ ꯈꯪꯗꯦꯅ ꯑꯩꯅꯦ ꯏꯆꯥꯒꯅꯦ ꯃꯈꯥꯒ ꯇꯥꯅꯤꯡꯗ꯭ꯔꯕꯅꯦ ꯃꯥ ꯎꯕꯗ ꯑꯗꯣ ꯈꯇꯪꯗ ꯑꯣꯏꯔꯖꯨ ꯐꯔꯥꯖꯨ - ꯐꯠꯇ꯭ꯔꯖꯨ ꯃꯥꯖꯦ ꯆꯍꯤ ꯇꯔꯥꯍꯨꯝꯗꯣꯏ - ꯇꯔꯥꯃꯔꯤ ꯆꯪꯖꯜꯂꯛꯅꯤ ꯒ꯭ꯌꯥꯟ ꯇꯥꯕ ꯌꯥ ꯑꯃꯔꯣꯝꯗ ꯍꯥꯏꯗꯤ ꯆꯥꯎꯔꯕꯅꯦꯕ꯫ ꯑꯗꯨꯕꯨꯅꯦ ꯋꯥꯈꯜ ꯌꯥꯝ ꯌꯥꯎꯗꯦꯅ ꯑꯩꯒꯤ ꯏꯆꯥ ꯅꯨꯨꯄꯤꯗꯣ꯫ ꯑꯗꯨꯗꯒꯤ ꯂꯩꯀꯥꯏꯗ ꯁꯥꯟꯅꯕ ꯆꯠꯈ꯭ꯔꯅꯤ ꯃꯁꯝ ꯈꯔ ꯐꯣꯏꯅ ꯂꯩꯔꯅꯤ ꯃꯥꯔꯕꯣꯜ ꯁꯥꯟꯅꯕꯒꯤ ꯑꯃꯨꯛ ꯃꯥꯔꯕꯣꯜꯁꯦ ꯃꯤꯅ ꯉꯝꯍꯧꯔꯦꯅ ꯑꯃꯨꯛ ꯀꯞꯄꯒ ꯑꯃꯨꯛ ꯍꯟꯖꯤꯜꯂꯛꯅꯤ ꯑꯗꯨꯗꯒꯤ ꯑꯁ ꯈꯪꯅ ꯈꯪꯗꯦ ꯏꯔꯨꯗ ꯂꯨꯖꯧ ꯍꯥꯏꯕ ꯑꯗꯨꯁꯨ ꯉꯥꯡꯅꯕ ꯑꯋꯥꯕ ꯑꯃꯅꯤ ꯂꯨꯖꯔꯦꯅꯦ ꯅꯨꯔꯥ ꯇꯥꯛꯄꯤꯔꯨꯔꯅꯤꯗꯅ ꯑꯗꯨꯝ ꯀꯞꯄꯒ ꯂꯥꯎꯕꯒ ꯑꯁ ꯈꯪꯗꯦ - ꯈꯪꯗꯦ ꯑꯩ ꯌꯥꯝ ꯃꯣꯠꯄ ꯉꯗꯦ ꯑꯩ ꯏꯆꯥꯅꯨꯄꯤꯁꯦ ꯃꯣꯠꯈꯤꯕꯁꯤꯅ - ꯃꯣꯠꯈꯤꯕꯁꯤꯅ꯫ ꯂꯩꯁꯥꯕꯤꯒꯒꯗꯣ ꯈꯂꯩꯔꯗꯤ ꯐꯥꯔꯛꯑꯗꯨꯕꯅꯦꯕ ꯑꯗꯨ ꯈꯤꯇꯪ ꯒꯌꯥꯟ ꯇꯥꯕ ꯌꯥꯕꯅꯤ ꯒꯌꯥ ꯀꯣꯛ ꯈꯪꯗꯦ - ꯈꯪꯗꯦ ꯑꯩ ꯏꯆꯥꯅꯨ ꯄꯤꯖꯦ ꯏꯕꯦꯃꯃꯥ꯫
ꯅꯪꯒꯤ ꯅꯆꯥꯅꯨꯄꯤꯁꯦ ꯅꯨꯄꯤꯅꯦ ꯍꯥꯏꯕꯩ ꯋꯥꯅꯤ ꯅꯨꯄꯥ ꯒꯨꯟ ꯑꯃ ꯌꯥꯎꯔꯤꯀꯣ ꯑꯗꯨꯅꯅꯦ ꯃꯥꯅꯅꯦ ꯀꯦꯛꯏꯕ ꯀꯩꯒꯨꯝꯕ ꯑꯝꯇ ꯂꯩꯇ꯭ꯔꯤꯗꯣ ꯐꯔꯛꯈꯤꯅꯤꯗ ꯑꯉꯥꯡ ꯑꯣꯏꯕꯒꯤꯅꯦ ꯄꯪꯇꯧ - ꯃꯥꯇꯧ ꯇꯧꯔꯛꯔꯤꯅꯤ꯫ ꯑꯉꯥꯡ ꯅꯨꯄꯥ ꯃꯆꯥꯈꯩꯩꯒꯁꯨ ꯍꯦꯛ ꯁꯥꯟꯅꯩꯗꯣ ꯑꯗꯨꯅꯅꯦ꯫ ꯅꯨꯄꯥ ꯃꯆꯥꯒꯤ ꯃꯥ ꯇꯧꯗꯨ ꯍꯦꯛ ꯂꯧꯕ ꯃꯣꯏꯅ ꯇꯧꯔꯤꯁꯦ, ꯐꯔꯛꯈꯤꯅꯤ- ꯐꯔꯛꯈꯤꯅꯤ ꯍꯌꯦꯡꯅꯦ ꯑꯩꯅ ꯍꯥꯏꯁꯤꯅꯤ ꯑꯩꯅꯅꯦ ꯅꯣꯏꯗ ꯂꯥꯛꯄ ꯀꯥꯟꯗꯣ ꯑꯗꯨꯗꯅꯦ ꯑꯩꯒꯤ ꯏꯆꯥꯅꯨꯄꯤꯅ ꯊꯝꯕ ꯃꯐꯝꯗꯣ ꯑꯗꯨꯗꯅꯦ ꯇꯥꯟꯅꯔꯁꯤꯦ ꯑꯗꯨꯒꯅꯦ ꯅꯪꯒꯤꯁꯨ ꯊꯝꯅꯕ ꯇꯧꯁꯤ ꯍꯟꯗꯛꯀꯤ ꯆꯍꯤꯗꯒꯤ ꯊꯝꯗ꯭ꯔꯁꯨ ꯑꯗꯨꯅꯦ ꯃꯊꯪꯒꯤ ꯆꯍꯤꯗꯒꯤꯅꯦ ꯊꯝꯁꯤ ꯌꯥꯝ ꯄꯤꯛꯇ ꯄꯤꯛꯏꯕꯃꯛꯁꯨ ꯅꯠꯇꯕꯅꯤꯅꯅꯦ ꯑꯗꯨꯝ ꯌꯥꯅꯤ ꯃꯣꯏꯒꯤ ꯑꯣꯖꯥꯒꯩꯅ ꯁꯦꯟꯅꯔꯛꯒ꯫
ꯍꯣꯏ ꯑꯗꯨꯃꯥꯏꯅ ꯊꯝꯃꯒ ꯇꯧꯔꯒꯦ ꯑꯩ ꯉꯥꯛꯇ ꯂꯩꯔꯗꯤꯅꯦ ꯃꯥꯁꯦ ꯑꯩꯅ ꯉꯥꯡꯕꯁꯨ ꯂꯧꯗꯦ ꯃꯄꯥꯅ ꯉꯥꯡꯕꯁꯨ ꯂꯧꯗꯦ ꯃꯥꯕꯨꯛꯁꯦ ꯂꯨꯅ ꯇꯧꯕꯅꯤꯅꯅꯦ ꯃꯅ ꯃꯥꯁꯦꯅ ꯋꯥꯡꯉꯦꯕ ꯑꯗꯨꯅꯅꯦ ꯍꯣꯏ ꯑꯗꯨꯃꯥꯏꯅ ꯊꯝꯕꯅ ꯐꯔꯅꯦ ꯃꯣꯏ ꯑꯣꯖꯥꯁꯤꯅ ꯃꯔꯥꯏ ꯃꯥꯅ ꯍꯦꯛ ꯀꯄꯛꯄꯗ ꯐꯨꯔꯒ ꯃꯔꯥꯏ ꯄ ꯗꯝ ꯑꯃꯥꯏꯅ ꯇꯧꯖꯔꯅꯤ ꯑꯗꯨ ꯅꯪ ꯄꯩꯁꯥ ꯅꯨꯡꯁꯥꯗꯤ ꯈꯔ ꯀꯣꯝꯕꯕ꯭ꯔꯣ ꯀꯃꯥꯏꯅ ꯇꯧꯔꯦ ꯍꯥꯏꯗꯤ ꯏꯅꯦꯁꯨ ꯃꯁꯥ ꯉꯝꯗꯦ ꯍꯥꯏꯕꯗꯣ ꯄꯩꯁꯥꯕꯨꯗꯤ ꯑꯗꯨꯝ ꯆꯪꯉꯝꯃꯅꯤ
ꯍꯥꯟꯅꯗꯤꯅꯦ ꯌꯥꯝꯅ ꯆꯤꯜꯂꯝꯃꯦ ꯑꯗꯣ ꯍꯟꯗꯛꯇꯣ ꯄꯣꯠ ꯊꯥꯕꯒꯤ ꯃꯇꯝ ꯑꯣꯏꯔꯛꯄꯅꯤꯅꯅꯦ ꯈꯔ ꯀꯣꯝꯈ꯭ꯔꯦ ꯍꯧꯖꯤꯛꯇꯀꯤꯅ ꯄꯣꯠ ꯁꯤꯠꯂꯤꯗꯅ ꯑꯗꯨꯅ ꯑꯩ ꯍꯤꯡꯒꯣꯜꯒꯤ ꯄꯣꯠꯁꯤꯁꯨ ꯄꯣꯠꯇꯣ ꯌꯥꯝꯗ꯭ꯔꯕ ꯑꯗ ꯑꯩꯅ ꯀꯣꯕꯤ ꯃꯁꯣꯏ ꯊꯥꯕ ꯑꯗꯒꯤ ꯇꯤꯜꯍꯧ ꯃꯅꯥ ꯍꯧꯔꯤꯕ ꯅꯥꯀꯨꯞꯄꯤ ꯍꯧꯔꯤꯕ ꯃꯌꯥꯝꯁꯦ ꯑꯗꯒꯤ ꯑꯥ ꯆꯝꯐꯨꯠ ꯍꯋꯥꯏꯗꯒꯤ ꯀꯩꯗꯒꯤ ꯈꯥꯃꯦꯟꯗꯒꯤ ꯍꯧꯖꯤꯛꯀꯥꯟ ꯈꯥꯃꯦꯟ ꯑꯆꯧ ꯑꯆꯧꯕꯤꯗꯣ ꯃꯥ ꯃꯁꯤꯀꯥꯗꯣ ꯑꯗꯨꯗꯨꯅꯦ ꯌꯥꯝ ꯁꯤꯠꯂꯦ ꯃꯇꯝꯅꯤꯅ ꯑꯗꯨꯅꯅ ꯍꯧꯖꯤꯛꯇꯤ ꯄꯩꯁꯥꯁꯦ ꯈꯔ ꯀꯣꯝꯃꯤ ꯅꯪꯒꯤꯗꯤ ꯅꯪꯒꯤꯗꯤ ꯐꯔꯅꯤꯅꯦ ꯇꯔꯕꯨꯁꯨ ꯁꯥꯕꯅꯤꯅ
ꯀꯣꯝꯃꯤ ꯀꯣꯝꯃꯤ ꯑꯩꯒꯤꯗꯤ ꯍꯧꯖꯤꯛꯀꯥꯟ ꯇꯧꯔꯛꯄꯁꯨ ꯊ ꯁꯤꯠꯄ ꯑꯣꯏꯕꯅꯤꯅꯅꯦ ꯍꯥꯏꯗꯤ ꯑꯩꯒꯤꯗꯣ ꯈꯪꯗꯦ ꯃꯌꯥꯝꯁꯤꯅꯅ ꯍꯥꯏꯗꯤ ꯍꯥꯔꯅꯨꯡꯁꯨ ꯍꯥꯞꯄ ꯑꯣꯏꯗ꯭ꯦꯕ ꯑꯩꯒꯤꯗꯣ ꯑꯗꯨꯗꯨꯅ ꯍꯦꯛꯇ ꯃꯤꯁꯤꯡꯁꯤꯅ ꯍꯥꯎꯋꯤ ꯍꯥꯎꯋꯦꯅ ꯌꯥꯝ ꯂꯩꯅꯔꯦ ꯑꯗꯗꯤ ꯂꯂꯣꯟꯕꯤꯁꯤꯡꯅꯁꯨ ꯑꯩꯒꯤꯗꯣ ꯃꯨꯟꯅꯕꯗ ꯃꯨꯟꯅꯕꯗ ꯃꯣꯏ ꯃꯁꯦ ꯃꯨꯟꯅꯕꯗꯁꯨ ꯈꯠꯅꯔꯤꯃꯤꯗꯣ ꯇꯨꯝꯃꯒ ꯐꯪꯕꯖꯥꯠ ꯅꯠꯇꯦꯅ ꯅꯣꯡꯉꯥꯜꯂꯝꯗꯥꯏꯁꯤꯗ ꯀꯣꯜ ꯇꯧꯁꯤꯜꯂꯛꯑꯅꯤ ꯃꯣꯏꯒꯤ ꯌꯣꯟꯕ ꯅꯪꯅꯉꯥꯏꯅꯦꯅ ꯑꯁ ꯈ ꯑꯗꯨꯗ ꯂꯩꯔꯝꯃꯣ ꯑꯩꯈꯣꯏ ꯂꯥꯛꯄ ꯍꯧꯥꯎꯔꯦ ꯑꯗꯨ ꯇꯧꯔꯦ ꯑꯁ ꯑꯩꯅ ꯑꯗꯨ ꯈꯜꯂꯨꯕꯗꯗꯤꯅꯦ ꯆꯥꯐꯝ ꯈꯪꯗꯕꯩ ꯈꯜꯂꯨꯔꯗꯤ ꯑꯩꯅ ꯇꯔꯣꯁꯀꯗ ꯊꯥꯔꯝꯒ꯭ꯔꯁꯦ ꯐꯗꯣꯏꯅꯤ ꯀꯥꯏꯅ ꯈꯜꯂꯦ ꯑꯗꯣ ꯄꯩꯁꯥꯒꯤ ꯈꯜꯂꯨꯔꯒꯗꯤꯅꯦ ꯌꯥꯝ ꯊꯤꯅ ꯐꯩꯌꯦ
ꯐꯩꯌꯦ ꯐꯩꯌꯦ ꯏꯕꯦꯝꯃꯥ ꯑꯗꯨꯗꯨꯅꯦ ꯊꯥꯎ ꯄꯩꯁꯥꯅ ꯇꯥꯟꯕ ꯌꯥꯔꯤꯉꯩꯗꯅ ꯇꯥꯜꯍꯧ ꯑꯩꯗꯣ ꯍꯥꯡꯆꯤꯠꯇꯣ ꯍꯥꯡꯆꯤꯠꯇꯣ ꯍꯦꯛ ꯂꯥꯛꯑꯒꯦ ꯑꯗꯨꯒꯅꯦ ꯀꯃꯥꯏ ꯀꯃꯥꯏꯅ ꯇꯧꯕꯅꯣ ꯅꯪꯒ ꯇꯥꯟꯅꯅꯕ ꯑꯗꯨꯒꯅꯦ ꯑꯉꯥꯡꯒꯤ ꯃꯔꯝꯗꯨꯁꯨꯅꯦ ꯐꯖꯅ ꯁꯥꯟꯅꯈꯔꯁꯦ ꯑꯁꯨ ꯁꯣꯝ ꯅꯥꯀꯟꯗꯅꯦ ꯑ ꯑꯉꯥꯡ ꯅꯨꯄꯥ ꯃꯆꯥ ꯑꯃ ꯂꯩꯕꯗꯣ ꯑꯗꯨ ꯑꯗꯨ ꯀꯧ ꯑꯗꯨꯅ ꯀꯥꯞꯁꯤꯜꯂꯛꯇꯅ ꯌꯥꯗ꯭ꯔꯦ ꯊꯝꯃꯒꯦꯀꯣ
ꯁꯗꯨꯃꯥꯏꯅ ꯇꯧꯔꯣ ꯇꯗꯤ
ꯊꯝꯃꯒꯦ ꯊꯝꯃꯒꯦ